ꯍꯜꯂꯣ
ꯍꯜꯂꯣ ꯇꯥꯔꯕ‌ꯣ ꯐꯖꯅ
ꯑꯩꯗꯤ ꯐꯖꯅ ꯇꯥꯏꯌꯦ ꯅꯪꯗꯤ ꯇꯥꯕ꯭ꯔꯣ
ꯑꯣ ꯇꯥꯏꯌꯦ ꯇꯥꯏꯌꯦ
ꯎꯝ ꯀ ꯀꯩꯗꯧꯔꯝꯃꯤꯅꯣ
ꯑꯩ ꯁꯨꯝ ꯂꯩꯔꯝꯕꯅꯦ ꯆꯥꯛ ꯇꯣꯛꯑꯒ ꯅꯪꯗꯤ
ꯑꯩꯁꯨ ꯊꯕꯛ ꯈꯔꯕꯨꯗꯤ ꯂꯣꯏꯁꯤꯜꯂꯦ ꯑꯗꯣ ꯑꯩꯗꯤ ꯆꯥꯛꯇꯤ ꯆꯥꯗ꯭ꯔꯤ ꯑꯩꯗꯤ ꯈꯔ ꯊꯦꯡꯒꯅꯤ ꯉꯁꯤ
ꯑꯣ ꯊꯕꯛ ꯈꯔ ꯆꯤꯟꯕ ꯃꯥꯜꯂꯦꯀꯣ
ꯆꯤꯟꯕꯃꯛꯇꯤ ꯅꯠꯇꯦꯗ ꯑꯗꯣ ꯎꯝ ꯀꯔꯤ ꯍꯥꯏꯁꯤꯔꯥ ꯉꯁꯤꯁꯦ ꯁꯨꯇꯤꯅꯤꯅ ꯎꯝ ꯑꯗꯨ ꯈꯔ ꯑꯗꯨ ꯑꯗꯨꯁꯨ ꯈꯔ ꯂꯩ ꯑꯗꯣ ꯉꯁꯤ ꯁꯨꯇꯤꯅꯤꯗꯅꯀꯣ ꯑꯗꯨ ꯑꯣꯏꯕꯒꯤ ꯈꯔ ꯑꯗꯨꯝ ꯉꯥꯏꯍꯥꯛꯇꯪ ꯅꯨꯡꯉꯥꯏꯊꯣꯛꯀꯦꯅꯥ
ꯌꯥꯏ ꯌꯥꯏ ꯌꯥꯏ ꯁꯨꯇꯤꯗ ꯅꯨꯡꯉꯥꯏꯍꯧꯒꯗꯧꯅꯤ
ꯑꯗꯣ ꯅꯪ ꯅꯥꯀꯣꯡ ꯅꯥꯄꯤꯗꯣ ꯄꯥꯏꯕ꯭ꯔꯣ ꯅꯥꯀꯣꯡꯗ ꯅꯞꯄꯤꯒꯤꯗꯣ
ꯎꯝ
ꯑꯥ ꯑꯗꯨ ꯄꯥꯏꯒꯅꯨ
ꯄꯥꯏꯒꯅꯣ
ꯑꯧ
ꯅꯨꯡꯉꯥꯏꯇꯕ꯭ꯔꯥ
ꯍꯣꯏ ꯑꯩ ꯑꯩ ꯈꯇꯪ ꯅꯨꯡꯉꯥꯏ ꯑꯗꯨꯒꯤ ꯅꯠꯇꯕ ꯑꯗꯨꯝ ꯏꯕꯥꯅꯤꯃꯛꯀꯤ ꯐꯅꯤꯉꯥꯏꯒꯤ ꯍꯥꯏꯕ ꯑꯗꯨ ꯄꯥꯏꯒꯅꯨ ꯍꯥꯏꯕꯅꯦꯕꯀꯣ ꯑꯗꯨꯒꯤ
ꯑꯣ ꯑꯣ ꯑꯣ ꯑꯠꯆꯥ ꯆꯥ ꯑꯗꯨꯝ ꯖꯁ ꯅꯣꯔꯃꯦꯜ ꯑꯣꯏꯅ ꯍꯦꯟꯗ
ꯎ ꯎꯝ ꯎꯝ
ꯇꯥꯕ꯭ꯔꯥ
ꯇꯥꯏ ꯇꯥꯏꯌꯦ
ꯑꯣ ꯍꯣ
ꯀꯩ ꯃꯊꯦꯟꯅꯣ ꯅꯪꯗꯤ
ꯑꯁ ꯁꯧꯒ꯭ꯔꯤꯅꯤꯗ ꯀꯥꯡꯉꯧ ꯑꯃ ꯄꯥꯛꯅꯝ ꯑꯃꯥ
ꯑꯥꯁ ꯄꯥꯛꯅꯝꯗꯤ ꯍꯥꯎꯋꯦ
ꯎꯝ ꯑꯩ ꯍꯣꯏ ꯑꯩꯗꯤ ꯌꯥꯝ ꯆꯥꯅꯤꯡꯕ ꯑꯣꯏꯗꯦꯅ ꯌꯥꯝ ꯆꯥꯗꯦ
ꯑꯩꯅ ꯑꯩꯗꯤ ꯄꯥꯛꯅꯝ ꯑꯍꯥꯎꯕ ꯀꯗꯥꯏ ꯂꯩꯒꯦ ꯍꯥꯏꯅ ꯊꯤꯔ ꯊꯤꯔ ꯆꯥꯕ ꯆꯠꯂꯦ ꯑꯩꯗꯤ ꯊꯥꯏꯅ
ꯑꯦ ꯑꯗꯨꯗꯤ ꯃꯊꯪ ꯅꯝꯃꯀꯥꯟꯗ ꯄꯤꯔꯛ ꯀꯦ ꯑꯩꯈꯣꯏꯃꯥꯟꯅꯕ ꯌꯥꯝ ꯍꯥꯎꯕꯅꯦ
ꯑꯩꯈꯣꯏ ꯃꯅꯥꯛꯇꯁꯨ ꯕꯥꯃꯣꯟꯒꯤ ꯑꯕꯣꯛ ꯑꯃ ꯂꯩꯌꯦꯕꯀꯣ
ꯎꯝ
ꯑꯗꯣ ꯃꯥꯅ ꯀꯂꯆꯤꯅꯥ ꯀꯥꯂꯆꯤꯅꯥꯒꯨꯝꯕ ꯍꯧꯕ ꯁꯤꯡꯖꯨꯒꯨꯝꯕ ꯄꯥꯛꯅꯝꯗꯣ ꯌꯥꯝ ꯍꯥꯎꯋꯦꯕ ꯃꯣꯏꯒꯤꯗꯤ ꯍꯥꯏꯕꯗꯤ ꯑꯩꯈꯣꯏꯅ ꯍꯧꯕꯒꯗꯤ ꯃꯥꯟꯅꯗꯦꯗꯅꯀꯣ ꯑꯗꯨ ꯑꯣꯏ ꯍꯥꯏꯕꯅꯤꯅ ꯑꯗꯨꯝ ꯊꯕꯛ ꯆꯠꯂꯁꯨ ꯁ꯭ꯀꯨꯜ ꯆꯠꯂꯁꯨ ꯍꯜꯂꯛꯑꯒ ꯑꯗꯨꯝ ꯑꯉꯥꯡ ꯑꯣꯏꯔꯤꯉꯩꯗꯀꯣ ꯃꯅꯥꯛꯇ ꯂꯥꯛꯑꯒ ꯆꯥꯕꯗ ꯑꯗꯨꯝ ꯁꯤꯡꯉꯦ ꯑꯁꯤꯗ ꯑꯩꯈꯣꯏꯅꯦ ꯌꯨꯝꯗ ꯍꯧꯕꯗꯗꯤ ꯅꯣꯏꯒꯨꯝꯅꯗꯤ ꯀꯌꯥ ꯍꯥꯎꯔꯣꯏꯕ ꯍꯧꯕꯗꯗꯤ
ꯑꯣ ꯍꯣꯏꯅꯦ
ꯑꯃꯨꯛ ꯍꯥꯏꯗꯤ ꯅꯣꯏꯅꯁꯨ ꯍꯩꯕ ꯌꯦꯟꯁꯥꯡ ꯃꯌꯥꯝ ꯂꯩꯗꯅ ꯃꯈꯜꯗꯣ ꯑꯩꯈꯣꯏꯅ ꯄꯥꯛꯅꯝꯒꯨꯝꯕꯗꯗꯤ ꯑꯃꯨꯛ ꯑꯩꯈꯣꯏꯅ ꯑꯃꯨꯛ ꯍꯦꯜꯂꯛꯑꯅꯦꯕ
ꯎꯝ ꯎꯝ ꯑꯗꯨ ꯑꯗꯣ ꯀꯔꯝꯕ ꯄꯥꯛꯅꯝꯅꯣ ꯍꯥꯏꯕꯗꯤ ꯅꯥꯀꯨꯞꯄꯤ ꯑꯣꯏꯗꯣꯏꯔꯥ ꯅꯠꯇ꯭ꯔꯒ ꯄꯥꯛꯅꯝꯁꯨ ꯂꯩꯗꯅ
ꯄꯥꯛꯅꯝꯁꯦ ꯍꯣꯏ ꯍꯣꯏ ꯍꯧꯖꯤꯛꯀꯤ ꯅꯪ ꯍꯥꯏꯕꯗꯣ ꯀꯩꯅꯣ ꯍꯥꯞꯄꯗꯣ ꯅꯪ ꯅꯅꯥꯄꯥꯛꯄꯤꯔꯣ ꯅꯥꯀꯨꯞꯄꯤꯔꯣ ꯑꯩꯁꯨ ꯈꯪꯗꯦ ꯑꯩꯈꯣꯏ ꯃꯥꯅ ꯇꯧꯕꯅꯦ
ꯎ ꯎ ꯍꯥꯎ ꯌꯥꯝꯗ ꯅꯪ ꯊꯣꯡ ꯊꯥꯛꯄ ꯀꯩꯝ ꯇꯧꯗ꯭ꯔꯣ ꯌꯨꯝꯗ ꯍꯥꯏꯕꯗꯤ ꯅꯪꯅ ꯍꯩꯕ ꯖꯒꯥꯁꯦ ꯀꯩ ꯑꯣꯏꯅꯤ ꯑꯗꯨꯗꯤ ꯍꯥꯏꯕꯗꯤ ꯅꯪꯅ ꯍꯩꯕ ꯊꯣꯡꯕ ꯍꯩꯕ
ꯂꯣꯏ ꯍꯩ ꯀꯩꯅꯣ ꯑꯩꯁꯨ ꯑꯗꯣ ꯀꯩꯅꯣꯗꯣ ꯍꯩꯇꯕꯩꯋꯥꯅꯤ ꯎꯠꯇꯤꯒꯨꯝꯕ ꯆꯒꯦꯝꯄꯣꯝꯕ ꯄꯥꯛꯅꯝꯒꯨꯝꯕ
ꯐꯈꯣ
ꯑꯗꯨꯒꯨꯝꯕꯗꯣ ꯍꯩꯇꯕꯒꯤ ꯋꯥꯅꯤꯗ
ꯎꯝ
ꯍꯩ ꯑꯩꯁꯨ ꯍꯩꯌꯦꯗ ꯑꯩ ꯔꯦꯟꯇꯁꯨ ꯂꯩꯔꯝꯃꯦ ꯍꯣꯁꯇꯦꯜꯗꯁꯨ ꯍꯧꯖꯤꯛꯁꯨ ꯍꯣꯁꯇꯦꯜ ꯂꯩ ꯑꯗꯨ ꯍꯣꯁ ꯍꯣꯇꯦꯜꯗꯣ ꯍꯧꯖꯤꯛ ꯌꯨꯝꯗ ꯊꯕꯛ ꯈꯔ ꯂꯩꯕꯒꯤ ꯍꯥꯏꯇꯥꯔꯦ
ꯑꯣ
ꯑꯗꯩ ꯂꯥꯛꯄꯅꯦ ꯍꯣꯁꯇꯦꯜꯗ ꯂꯩꯔꯝꯃꯦ ꯑꯗꯨꯗ ꯑꯗꯨꯝ ꯏꯁꯥꯅ ꯊꯣꯡꯖꯔ ꯆꯥꯔꯛꯏ ꯉꯥꯛꯇꯅꯦꯗ
ꯎꯝ ꯑꯗꯣ ꯀꯩ ꯇꯝꯃꯤꯅꯣ ꯅꯪꯗꯤ
ꯑꯩ ꯃꯥꯁꯇꯔ ꯂꯣꯏꯔꯦ
ꯎꯝ ꯎꯝ
ꯍꯟꯗꯛ ꯂꯣꯏꯁꯤꯟꯈ꯭ꯔꯦ ꯑꯦꯛꯖꯥꯝ ꯂꯣꯏꯒꯗ ꯉꯥꯏꯔꯤ ꯃꯈꯥ ꯁꯨꯝ ꯑꯦꯛꯖꯥꯝ ꯈꯔ ꯊꯥꯒꯦꯅ ꯇꯧꯋ
ꯎꯝ ꯎꯝ ꯐꯩ ꯐꯩ ꯍꯣꯠꯅꯧ ꯍꯣꯠꯅꯧ
ꯅꯪ
ꯣ ꯉꯁꯤ ꯑꯣ ꯑꯩꯁꯦ ꯁꯤꯀꯣ ꯑꯩꯅ ꯂꯣꯏꯕꯕꯨꯗꯤ ꯈꯔ ꯀꯨꯏꯔꯦ ꯅꯪꯉꯣꯟꯗꯒꯤꯗꯤ ꯂꯣꯏꯔꯦ ꯑꯗꯨꯒ ꯑꯗꯨꯝ ꯑꯩꯁꯤ ꯏꯅꯧ ꯅꯧꯅ ꯑꯃꯨꯛ ꯕꯤ ꯑꯦꯗ ꯇꯧꯕ
ꯑꯣ ꯀꯗ ꯍꯟꯗꯛ ꯍꯟꯇꯛ ꯍꯧꯔꯤꯔꯥ ꯅꯠꯇ꯭ꯔꯒ ꯀꯔꯝ ꯀꯥꯟꯗ
ꯑꯣ ꯂꯥꯁ ꯌꯔꯅ ꯂꯥꯁ ꯌꯔꯅꯀꯣ ꯃꯃꯥꯡ ꯆꯍꯤꯗ ꯇꯧꯕꯅꯦ ꯑꯗꯣ ꯃꯊꯪ ꯆꯍꯤ ꯂꯣꯏꯗꯣꯏꯅꯦ ꯑꯩꯒꯤꯗꯤ
ꯑꯣꯀꯦ ꯑꯗꯨꯗꯤ ꯍꯧꯖꯤꯛ ꯀꯩꯅꯣ ꯍꯥꯏꯗꯤ ꯎꯝ ꯀꯩꯅꯣ ꯆꯜꯂꯕ꯭ꯔꯕ ꯇꯪꯈꯥꯏ ꯆꯜꯂꯕ꯭ꯔꯕ
ꯎꯝ ꯇꯪꯈꯥꯏ ꯆꯜꯂꯦ ꯍꯟ ꯍꯌꯦꯡꯗ ꯀꯥ ꯑꯃꯨꯛ ꯀꯥꯕ ꯍꯧꯗꯣꯏꯅꯦ ꯍꯌꯦꯡ ꯀꯥꯕ ꯂꯥꯛꯑꯣ ꯍꯥꯏꯌꯦ
ꯊꯔꯠ ꯊꯥꯔꯠ ꯁꯦꯃꯤꯁꯇꯔꯒꯤ ꯑꯣꯀꯦ ꯑꯦꯛꯖꯥꯝ ꯅꯨꯡꯉꯥꯏꯈꯤꯕ꯭ꯔꯣ
ꯑꯦꯛꯖꯥꯝꯁꯦ ꯄꯥꯁꯄꯨꯗꯤ ꯇꯧꯅꯤ ꯑꯗꯣ ꯌꯥꯝ ꯅꯨꯡꯉꯥꯏꯕ ꯍꯥꯏꯕꯗꯤ ꯅꯠꯇꯦꯅ ꯍꯥꯏꯕꯗꯤ ꯑꯩꯈꯣꯏꯅ ꯑꯩꯅ ꯄꯥꯔꯒ ꯆꯠꯈꯤꯕꯗꯨꯒ ꯍꯪꯂꯛꯏꯕ ꯃꯑꯣꯡꯗꯨꯒ ꯇꯧꯕ ꯃꯇꯝꯗꯗꯤ ꯀꯣꯛꯁꯦ ꯈꯪꯗ꯭ꯔꯦ ꯑꯗꯨꯝ ꯑꯣꯖꯥꯁꯤꯡꯅ ꯅꯨꯡꯁꯤꯕꯤꯔꯗꯤ ꯄꯥꯁꯄꯨꯗꯤ ꯇꯧꯍꯟꯒꯗꯕ ꯗꯤ ꯃꯥꯜꯂꯦ ꯑꯗꯣ ꯃꯥꯛꯇꯣ ꯌꯥꯝ ꯐꯖꯒꯅꯤ ꯍꯥꯏꯕꯗꯤ ꯅꯠꯇꯦꯗ
ꯍꯣꯏ ꯍꯣꯏꯗ ꯃꯥꯛꯇꯣ ꯌꯥꯝ ꯐꯖꯗ꯭ꯔꯁꯨ ꯑꯗꯨꯝ ꯐꯖꯅ ꯀꯩꯅꯣ ꯇꯧꯔꯛꯑꯗꯤ ꯌꯥꯏ ꯀꯩꯗꯧꯔꯒꯦ ꯕꯦꯛ ꯆꯥꯗ꯭ꯔ ꯂꯣꯏꯔꯦ ꯑꯃꯨꯛ ꯃꯊꯪꯒꯤ ꯁꯦꯃꯤꯁꯇꯔ ꯋꯥꯠꯂꯤꯗꯨꯗ ꯀꯟꯅ ꯍꯣꯠꯅꯔ ꯂꯣꯏꯔꯦ
ꯎꯝ ꯑꯗꯣ ꯅꯪꯒꯤꯗꯤ
ꯑꯩꯔꯣ
ꯎꯝ
ꯑꯩꯗꯤ ꯑꯩꯁꯨ ꯃꯥꯛ ꯀꯩꯁꯨ ꯌꯥꯝ ꯋꯥꯡꯗꯦꯗ
ꯅꯣꯏꯒꯤ ꯔꯤꯖꯜ ꯀꯩꯗꯧꯉꯩ ꯊꯣꯛꯀꯅꯤ
ꯔꯤꯖꯜ ꯈꯪꯗꯦ ꯄꯥꯁ ꯑꯅ ꯊꯣꯛꯇꯤ ꯊꯣꯛꯈ꯭ꯔꯕꯅꯦ ꯑꯗꯨ ꯀꯩꯅꯣꯗꯣ ꯃꯥꯔꯛ ꯁꯤꯠ ꯑꯣꯏꯅ ꯂꯥꯛꯄꯗꯣ ꯑꯗꯨ ꯂꯥꯛꯇ꯭ꯔꯤꯌꯦ
ꯎꯝ ꯐꯩ ꯐꯩ ꯅꯪ ꯀꯩ ꯁꯞꯖꯦꯛꯇ ꯇꯧꯒꯦ ꯑꯗꯨ ꯑꯣꯏꯔꯗꯤ
ꯏꯪꯂꯤꯁꯇ ꯇꯧꯋꯦ
ꯥꯑꯁ ꯅꯩꯕꯅꯤꯅꯦ ꯑꯗꯨꯗꯤ ꯑꯁꯦꯡꯕ ꯒ꯭ꯔꯥꯃꯔ ꯒ꯭ꯔꯥꯃꯔ ꯀꯣꯏꯔꯝꯗꯤ ꯍꯥꯏꯐꯦꯠ ꯅꯩꯔꯝꯃꯅꯤ ꯒ꯭ꯔꯃ꯭ꯔꯒꯨꯝꯕ ꯀꯗꯤ
ꯅꯩ ꯌꯥꯄꯣꯟꯇꯦ
ꯅꯣꯏ ꯏꯪꯂꯤꯁ ꯂꯧꯕꯁꯦꯀꯣ ꯑꯃꯔꯣꯝꯗꯗꯤꯀꯣ ꯌꯥꯝ ꯑꯦꯗꯚꯥꯟꯇꯦꯖ ꯂꯩꯕꯅꯦ ꯍꯣꯏ ꯑꯩꯅ ꯍꯥꯏꯕ ꯍꯩꯇꯕꯤꯒꯤꯅꯦꯕꯀꯣ ꯑꯗꯨꯕꯨ ꯀꯔꯤ ꯍꯥꯏꯁꯤꯔꯥ ꯅꯣꯏꯗꯤ ꯑꯦꯅꯤ‌ꯁꯦꯟ ꯑꯦꯅꯤ ꯋꯥꯍꯩ ꯄꯔꯦꯡ ꯑꯃ ꯏꯕ ꯃꯇꯝꯗ ꯑꯗꯨꯝ ꯃꯤꯅꯤꯡꯗꯣ ꯐꯖꯅ ꯈꯪꯉꯗꯤ ꯄꯥꯕ ꯅꯨꯡꯉꯥꯏꯗꯅꯀꯣ ꯑꯩꯈꯣꯏꯗꯤ ꯍꯧꯖꯤꯛ ꯑꯩꯈꯣꯏꯅ ꯑꯩꯈꯣꯏꯒꯤ ꯄꯦꯄꯔꯁꯦ ꯑꯗꯨ ꯄꯥꯔꯤ ꯍꯥꯏꯕ ꯈꯛꯇꯪꯅꯦ ꯃꯅꯨꯡ ꯆꯪꯅ ꯄꯥꯗꯕ ꯖꯥꯠꯇꯣ ꯀꯩ ꯍꯥꯢꯁꯤꯔ ꯍꯥꯏꯁꯤꯔꯥ
ꯆꯥꯎꯅ ꯍꯥꯏꯐꯦꯠ ꯆꯥꯎꯔꯥꯛꯅ ꯄꯥꯕꯗꯣ
ꯎꯝ ꯑꯩꯁꯨ ꯈꯪꯗꯦ ꯑꯗꯨꯕꯨ ꯑꯩꯒꯤ ꯏꯃꯥꯟꯅꯕꯒꯤ ꯃꯔꯨꯞ ꯑꯃ ꯂꯩꯌꯦꯕꯀꯣ ꯃꯥꯁꯦ ꯏꯪꯂꯤꯁ ꯗ ꯂꯣꯏꯁꯤꯟꯕ ꯑꯗꯣ ꯃꯥ ꯍꯥꯏꯕꯗꯤ ꯃꯣꯏ ꯃꯣꯏꯅ ꯉꯥꯡꯅꯕꯗ ꯑꯗꯨꯝ ꯏꯪꯂꯤꯁ ꯍꯩꯈꯤꯕ ꯃꯤꯁꯦ ꯑꯗꯨꯝ ꯒ꯭ꯔꯥꯃꯔꯒꯨꯝꯕ ꯐꯖ ꯐꯖꯅ ꯅꯥꯟꯕ ꯃꯤꯁꯦ ꯑꯇꯣꯞꯄ ꯁꯕꯖꯦꯛ ꯄꯥꯔꯁꯨ ꯄꯥꯕ ꯌꯥꯝ ꯅꯨꯡꯉꯥꯏ ꯍꯥꯏꯌꯦꯕ ꯍꯥꯏꯕꯗꯤ ꯃꯤꯅꯤꯡꯗꯣ ꯃꯣꯏꯅ ꯑꯌꯥꯝꯕꯗꯤ ꯈꯪꯈ꯭ꯔꯕꯅꯤꯅ ꯑꯗꯨꯒ ꯑꯗꯨꯃꯥꯏ ꯍꯥꯏ ꯃꯣꯏꯅ ꯍꯥꯏꯕꯅꯦ ꯑꯩꯗꯤ ꯈꯪꯗꯦ
ꯍꯣꯏ ꯑꯗꯨꯁꯨ ꯆꯨꯝꯕꯨꯗꯤ ꯆꯨꯝꯃꯦ ꯑꯃꯔꯣꯝꯗꯁꯨ ꯍꯥꯏꯗꯤ ꯑꯩꯈꯣꯏꯅ ꯃꯤꯦꯗꯤꯌꯝꯗꯣ ꯏꯪꯂꯤꯁ ꯃꯦꯗꯤꯌꯝ ꯂꯣꯏ ꯇꯝꯕꯅꯤꯅꯀꯣ
ꯎꯝ
ꯑꯗꯨꯝ ꯍꯥꯏꯗꯤ ꯑꯦꯅꯤ ꯁꯞꯖꯦꯛ ꯑꯃ ꯄꯤꯔꯛꯄ ꯀꯥꯟꯗ ꯂꯣꯏꯅꯃꯛ ꯏꯪꯂꯤꯁ ꯃꯦꯗꯤꯌꯝꯗ ꯄꯤꯔꯛꯄꯅꯤꯅ ꯏꯪꯂꯤꯁꯇꯣ ꯍꯩꯇꯥꯥꯔꯗꯤ ꯂꯧꯁꯤꯟꯕꯗꯣ ꯂꯥꯏꯗꯅ
ꯎꯝ ꯑꯗꯨꯅꯦ
ꯎꯝ ꯑꯗꯨ ꯑꯗꯨ ꯌꯥꯝ ꯂꯨꯗ ꯂꯨꯔꯛꯑꯕꯨꯗꯤ ꯃꯥꯏ ꯀꯟꯁꯦꯞ ꯍꯥꯏꯕ ꯄꯣꯠ ꯑꯃ ꯂꯥꯛꯄꯅꯤꯅ
ꯎꯝ
ꯑꯗꯨꯗꯤ ꯑꯃꯨꯛ ꯍꯣꯏ ꯌꯥꯝ ꯂꯣꯏꯁꯤꯟꯈ꯭ꯔꯒꯗꯤ ꯈꯪꯗꯦ ꯑꯗꯨꯕꯨ ꯍꯣꯏ ꯑꯌꯥꯝꯕ ꯃꯇꯝꯗꯗꯤ ꯅꯪꯅ ꯍꯥꯏꯗꯨꯕꯨꯗꯤ ꯆꯨꯝꯗꯤ ꯆꯨꯝꯃꯦ
ꯑꯗꯣ ꯀꯩꯀꯩ ꯊꯥꯒꯦ ꯍꯥꯏꯅ ꯈꯜꯂꯤꯅꯣ ꯃꯊꯪꯗꯗꯤ
ꯍꯟꯗꯛ ꯅꯦꯠ ꯊꯥꯈ꯭ꯔꯦ꯫
ꯅꯨꯡꯉꯥꯏꯕ꯭ꯔꯥ ꯍꯟꯗꯛꯀꯤꯁꯦ꯫
ꯌꯥꯝ ꯅꯨꯡꯉꯥꯏꯕ ꯑꯣꯏꯗꯦ ꯍꯥꯏꯗꯤ ꯑꯩꯗꯣ ꯇ꯭ꯋꯨꯏꯁꯟꯁꯨ ꯆꯠꯇꯦ ꯄ꯭ꯔꯤꯄꯦꯔꯦꯁꯟ ꯀꯩꯁꯨ ꯇꯧꯗꯦꯕꯀꯣ ꯑꯩ ꯄ꯭ꯔꯦꯁꯔ ꯑꯣꯏꯅ ꯁꯨꯝ ꯀꯩꯅꯣ ꯐꯥꯔꯁ ꯑꯦꯇꯦꯝ ꯑꯣꯏꯅ ꯇꯧꯕꯅꯦꯕ
ꯎꯝ
ꯑꯗꯨ ꯀꯩꯅꯣ ꯀꯩꯅꯣ ꯇꯧꯋꯦ ꯑ ꯄꯦꯄꯔ ꯋꯥꯟꯗꯨꯗꯤ ꯑꯗꯨꯝ ꯈꯔ ꯂꯨꯔꯦ ꯑꯗꯨꯒ ꯇꯨꯗꯨꯗꯤ ꯑꯗꯨꯝ ꯂꯥꯏꯌꯦꯕꯀꯣ ꯗꯣꯃꯦꯟꯗꯣ
ꯎꯝ
ꯗꯣꯃꯦꯟ ꯄꯦꯄꯔꯗꯣ ꯑꯗꯨꯝꯗꯤ ꯑꯗꯨꯝ ꯈꯔ ꯂꯥꯏꯈꯤ ꯑꯗꯨ ꯑꯣꯏꯇꯥꯔꯁꯨ ꯑꯩ ꯐꯖꯅ ꯄ꯭ꯔꯤꯄꯦꯌꯔ ꯇꯧꯍꯧ ꯇꯕꯅꯤꯅ ꯍꯌꯦꯡ ꯀꯌꯥ ꯐꯪꯉꯛꯇꯣꯏꯅꯣ ꯈꯪꯗꯦꯗꯣ ꯀꯠ ꯑꯣꯞꯁꯨ ꯑꯗꯨꯃꯥꯏꯅ ꯀꯣꯏꯁꯟꯗꯣ ꯈꯔ ꯀꯩꯅꯣ ꯇꯧꯈ꯭ꯔꯕꯅꯤꯅ ꯂꯥꯏꯈ꯭ꯔꯕꯅꯤꯅ ꯑꯗꯨꯝ ꯀꯠ ꯋꯥꯡꯉꯛꯀꯅꯦꯕ꯫
ꯎꯝ
ꯑꯗꯨ ꯈꯪꯗꯦ ꯑꯗꯨꯃ ꯌꯦꯡꯉꯒꯦ ꯑꯗꯣ ꯌꯥꯝ ꯅꯨꯡꯉꯥꯏꯕꯁꯨ ꯅꯠꯇꯦ꯫ ꯌꯥꯝ ꯅꯨꯡꯉꯥꯏꯇꯕꯃꯛꯁꯨ ꯅꯠꯇꯦ ꯑꯗꯨꯅꯦ ꯑꯗꯨꯒ ꯃꯊꯪ ꯑꯅꯤꯔꯛ ꯑꯍꯨꯝꯂꯛꯇꯤ ꯐꯖꯅ ꯊꯥꯒꯦꯅ ꯈꯜꯂꯤ ꯑꯗꯨꯗ ꯀꯩꯅꯣ ꯇꯧꯔꯒꯗꯤ J R F ꯐꯥꯎꯔꯒꯗꯤ ꯄꯤꯍꯩꯁꯗꯤ ꯇꯧꯊꯔꯒꯦ ꯐꯥꯎꯗ꯭ꯔꯒꯗꯤ ꯑꯇꯣꯞꯄ ꯊꯕꯛꯀꯤ ꯑꯦꯛꯖꯥꯝ ꯑꯣꯏꯅ ꯑꯗꯨꯃꯥꯏꯅ ꯊꯥꯒꯦꯅ ꯈꯟꯕ ꯑꯩꯅ
ꯎꯝ ꯑꯗꯣ ꯅꯪꯒꯤ ꯋꯥꯈꯜꯗꯀꯣ ꯑꯁꯤꯒꯤ ꯅꯦꯠ ꯊꯥꯕꯁꯦ ꯏꯁꯥ ꯏꯊꯟ ꯐꯠꯖꯅ ꯑꯗꯨꯝ ꯈꯣꯝꯖꯤꯜꯂꯒ ꯄꯥꯕꯅ ꯐꯩ ꯍꯥꯏꯕ꯭ꯔꯥ ꯍꯥꯏꯅ ꯈꯟꯕ꯭ꯔꯥ ꯅꯠꯇ꯭ꯔꯒ ꯑꯗꯨꯝ ꯑꯍꯩꯕꯁꯤꯡꯗꯒꯤ ꯈꯔ ꯆꯠꯂꯒ ꯍꯪꯉꯒ ꯇꯧꯕꯅ ꯀꯣꯆꯤꯡꯒꯨꯝꯕ ꯈꯔ ꯂꯧꯕꯅ ꯑꯣꯏꯖꯩ ꯍꯥꯏꯅ ꯈꯟꯕ꯭ꯔꯥ ꯅꯪꯒꯤ ꯋꯥꯈꯜꯗꯗꯤ
ꯑ ꯌꯥꯝ ꯁꯦꯡꯅ ꯍꯥꯏꯔꯒꯗꯤ ꯁꯤꯒꯤ ꯅꯦꯠ ꯊꯥꯕꯁꯦ ꯑꯗꯨꯝ ꯏꯁꯥꯅ ꯄꯥꯔꯁꯨ ꯂꯣꯏꯅ ꯉꯝꯕ ꯄꯣꯠ ꯇꯤ ꯑꯣꯏꯗꯣꯏꯅꯦꯕꯀꯣ꯫
ꯎꯝ
ꯍꯥꯏꯗꯤ ꯑꯗꯨꯝ ꯁꯤ J R F ꯐꯥꯎꯕ ꯑꯣꯏꯒꯦꯔꯥ ꯑꯃ ꯑꯣꯏꯒꯦꯔꯥ ꯑꯗꯨꯝ ꯀꯣꯆꯤꯡ ꯆꯠꯇ꯭ꯔꯁꯨ ꯍꯣꯏ ꯖꯦ ꯑꯥꯔ ꯑꯦꯐ ꯁꯦ ꯋꯥꯕꯨꯗꯤ ꯋꯥꯏ ꯖꯦ ꯑꯥꯔ ꯑꯦꯐ ꯁꯦ ꯈ꯭ꯋꯥꯏꯗꯒꯤ ꯀꯩꯅꯣ ꯋꯥꯡꯕ ꯀꯠ ꯑꯣꯞ ꯑꯣꯏꯕꯅꯤꯅ
ꯑꯗꯣ ꯑꯩ ꯋꯥꯈꯜꯗꯗꯤ ꯉꯝꯗꯤ ꯉꯝꯅꯦꯅ ꯈꯜꯂꯦ ꯇꯁꯦꯡꯅ ꯑꯦꯐꯔꯠꯁꯦ ꯐꯖꯅ ꯊꯥꯗꯔꯒ꯫ ꯀ꯭ꯋꯥ ꯊꯥ ꯃꯔꯤ ꯃꯉꯥꯃꯨꯛꯁꯦ ꯐꯖꯅ ꯀꯨꯜꯂꯒ ꯂꯥꯏꯔꯤꯛꯁꯦ ꯄꯥꯕꯗ ꯑꯗꯨꯝ ꯉꯝꯅꯦꯗꯤ ꯈꯜꯂꯦ ꯑꯗꯨꯕꯨ ꯍꯥꯏꯕ ꯋꯥꯅꯤ ꯃꯤꯁꯤꯡꯁꯦ ꯂꯣꯏꯅꯃꯛ ꯀꯩꯅꯣ ꯇꯧꯅꯗꯕꯅꯤꯅ ꯑꯦꯛꯖꯥꯝꯒꯤ ꯇꯦꯛꯇꯤꯛꯁ- ꯇꯦꯛꯅꯤꯛ ꯍꯥꯏꯕ ꯑꯃ ꯂꯥꯛꯄꯅꯤꯅ
ꯎꯝ
ꯑꯩꯈꯣꯏꯅ ꯑꯩꯈꯣꯏꯅ ꯇꯧꯗꯣꯏꯗꯣ ꯍꯌꯦꯡ ꯏꯪꯂꯤꯁ ꯍꯥꯏꯕ ꯋꯥꯅꯤ ꯏꯪꯂꯤꯁ ꯈꯛꯇ ꯅꯠꯇꯦ ꯃꯌꯥꯝ ꯃꯔꯛꯇ ꯑ ꯄꯦꯄꯔ ꯋꯥꯟꯗ ꯎꯝ ꯔꯤꯖꯅꯤꯡ ꯀꯩꯀꯥ ꯑꯗꯒꯤ ꯃꯦꯠꯁ ꯀꯩꯀꯥ ꯑꯗꯨꯝ ꯍꯣꯠꯄ ꯌꯥꯎꯋꯦꯗꯅ ꯗꯦꯇꯥ ꯏꯟꯇꯔꯄ꯭ꯔꯤꯇꯦꯁꯟ ꯀꯩꯀꯩ ꯃꯌꯥꯝ ꯌꯥꯎꯕꯗꯣ ꯑꯗꯨꯒꯨꯝꯕ ꯃꯌꯥꯝꯗꯣ ꯍꯌꯦꯡ ꯑꯦꯛꯖꯥꯝꯒꯤ ꯇꯦꯛꯅꯤꯛꯁ ꯇꯦꯛꯇꯤꯛꯁ ꯈꯔꯗꯣ ꯈꯪꯗ꯭ꯔꯗꯤ ꯑꯗꯨꯁꯨ ꯑꯃꯨꯛ ꯌꯥꯗꯕꯅꯤꯅ ꯀꯣꯆꯤꯡꯒꯨꯝꯕ ꯆꯠꯄꯗꯨꯅꯗꯤ ꯈ꯭ꯋꯥꯏꯗꯒꯤꯗꯤ ꯕꯦꯁ ꯑꯣꯏꯕ
ꯑꯗꯨꯕꯨ ꯁꯤ ꯏꯊꯟꯗ ꯏꯊꯟꯗ ꯍꯣꯠꯅꯕꯗ ꯉꯝꯃꯣꯏ ꯍꯥꯏꯅꯤꯡꯉꯥꯏꯗꯤ ꯂꯩꯇꯦꯗ
ꯎꯝ ꯍꯣꯏꯗ ꯑꯗꯨꯝ ꯐꯖꯅ ꯄꯥꯎ ꯅꯣꯏ ꯍꯣꯠꯅꯅꯤꯡꯕꯁꯤꯡꯒꯤꯗꯤ ꯑꯩ ꯍꯟꯗꯛ ꯊꯥꯅꯤꯡꯉꯥꯏ ꯍꯥꯏꯅ ꯇꯧꯔꯝꯕꯅꯦꯕ ꯑꯩꯁꯨ ꯑꯗꯨꯒ ꯃꯣꯏꯅ ꯄꯤꯔꯛꯄ ꯇꯥꯔꯤꯛꯇꯣ ꯑꯗꯨꯒ ꯑꯩꯒꯤ ꯁꯦꯀꯦꯟ ꯁꯦꯃꯤꯁꯇꯔꯒꯤ ꯑꯦꯛꯖꯥꯝꯒ ꯀꯃꯥꯏ ꯍꯥꯏꯁꯤꯔꯥ ꯃꯥꯟꯅꯕ ꯍꯥꯏꯁꯤꯔꯥ ꯑꯗꯨ ꯑꯣꯏꯕꯗꯨꯅ ꯑꯩꯗꯣ ꯎꯄꯥꯏ ꯂꯩꯇꯕ ꯐꯣꯝ ꯐꯤꯜ ꯎꯞ ꯇꯧꯔꯝꯃꯁꯨ ꯑꯩ ꯊꯥꯗꯕꯤꯗ ꯑꯗꯨꯝ ꯇꯣꯛꯑꯦ꯫ ꯑꯩꯒꯤꯗꯣ ꯑꯦꯛꯖꯥꯝꯒ ꯎꯝ ꯑꯦꯛꯖꯥꯝ ꯅꯨꯃꯤꯠꯇꯨꯒ ꯗꯦꯠ ꯊꯥꯔꯇꯤꯔꯥ ꯀꯔꯤꯔ ꯑꯩꯒꯤ ꯁꯣꯁꯦꯜ ꯁꯥꯏꯟꯁꯇꯣ ꯑꯃ ꯑꯣꯏꯈꯤꯕꯅꯤ ꯑꯗꯨ ꯁꯣꯁꯣ ꯁꯥꯏꯟꯁ ꯁꯣꯁꯤꯌꯣꯂꯣꯖꯤꯗ ꯁꯣꯁꯤꯌꯣꯂꯣꯖꯤ
ꯑꯣ ꯁꯣꯁꯤꯌꯣꯂꯣꯖꯤ ꯂꯧꯔꯛꯄ꯭ꯔ ꯅꯪ
ꯎꯝ ꯎꯝ ꯑꯗꯨ ꯑꯣꯏꯕꯒꯤꯀꯣ ꯗꯤꯁꯦꯝꯕꯔꯗ ꯇ꯭ꯔꯥꯏ ꯑꯃꯨꯛ ꯑꯃꯨꯛ ꯇꯧꯁꯤꯔꯅꯗꯤ ꯈꯜꯂꯦ ꯑꯗꯣ ꯊꯔꯠ ꯁꯦꯃꯤꯁꯇꯔꯒꯤ ꯑꯦꯛꯖꯥꯝꯁꯨ ꯑꯃꯨꯛ ꯗꯤꯁꯦꯝꯕꯔꯗ ꯇꯧꯒꯅꯦꯕ ꯑꯩꯈꯣꯏꯒꯤꯗꯤ ꯑꯗꯨ ꯑꯣꯏꯕꯅ ꯑꯗꯨꯝ ꯑꯦꯛꯖꯥꯝꯁꯦ ꯐꯪꯖꯤꯟꯅꯕꯗ ꯋꯥꯏꯑꯦꯕ ꯍꯥꯏꯕꯗꯤ ꯋꯥꯈꯜ
ꯇꯒꯤ ꯄ꯭ꯔꯤꯄꯦꯌꯔ ꯐꯅ ꯇꯧꯔꯣ ꯀꯩꯗꯧꯔꯒꯦ
ꯍꯥꯏꯖꯕꯩ ꯋꯥ ꯈꯇꯅꯤꯌꯦ ꯑꯦꯛꯖꯥꯝ ꯑꯦꯛꯖꯥꯝꯒꯤ ꯔꯨꯇꯤꯟ ꯎꯗ꯭ꯔꯤꯛꯄ ꯄꯥꯗꯕ ꯖꯥꯠꯇꯨꯅꯦ ꯑꯩꯈꯣꯏꯗꯤ
ꯎꯝ ꯆꯨꯝꯃꯦꯅꯦ ꯑꯩꯁꯨ ꯇꯧꯋꯦ ꯑꯗꯨꯕꯨꯗꯤ ꯑꯦꯝ ꯏ ꯑꯦꯛꯖꯥꯝꯗꯣ ꯍꯌꯦꯡ ꯑꯦꯛꯖꯥꯝꯅꯦꯔꯀꯥꯟꯗ ꯑꯩꯈꯣꯏ ꯂꯤꯇ꯭ꯔꯦꯆꯔ ꯗ꯭ꯔꯃꯥ ꯅꯣꯕꯦꯜꯒ ꯑꯗꯨꯝ ꯃꯉꯥ ꯇꯔꯨꯛꯀꯁꯨ ꯑꯗꯨꯝ ꯄꯨꯂꯞ ꯄꯥꯊꯣꯛꯄ ꯑꯗꯨꯃꯥꯏꯅ ꯇꯧꯋꯤ
ꯑꯁ
ꯑꯗꯨꯒꯅꯤ ꯑꯦꯛꯖꯥꯝ ꯊꯥꯏꯁꯤ
ꯎꯝ
ꯑꯩꯁꯨ ꯂꯥꯏꯔꯤꯛꯁꯦ ꯀꯌꯥ ꯋꯥꯠꯂꯤꯉꯩꯗ ꯄꯥꯒꯟꯕꯗꯨ ꯑꯣꯏꯗꯦ ꯄ꯭ꯔꯦꯁꯔ ꯌꯥꯎꯗ꯭ꯔꯗꯤ ꯂꯥꯏꯔꯤꯛ ꯄꯥ ꯌꯥꯗꯕꯗꯣ
ꯎꯝ
ꯑꯗꯨ ꯑꯣꯏꯕ ꯍꯥꯏꯇꯥꯔꯦ ꯆꯪꯗꯕ ꯀꯣꯛꯇ ꯑꯩ ꯌꯥꯝ ꯂꯣꯏꯁꯤꯜꯂꯛꯑꯀꯥꯟꯗ ꯅꯠꯇ꯭ꯔꯗꯤ
ꯑꯗꯣ ꯅꯣꯏ ꯏꯪꯂꯤꯁ ꯂꯧꯕꯁꯦ ꯏꯪꯂꯤꯁ ꯂꯧꯕꯁꯨ ꯑꯗꯨꯝ ꯁꯦꯛꯁꯟ ꯈꯥꯏꯗꯣꯛꯄ꯭ꯔꯥ ꯍꯥꯏꯕꯗꯤ ꯀꯃꯥꯏꯅ ꯍꯥꯏꯗꯣꯏꯅꯣ ꯍꯥꯏꯕꯗꯤ ꯑꯁꯤꯅ ꯄꯣꯏꯦꯝꯒꯤ ꯇꯣꯉꯥꯟꯅ ꯅꯠꯇ꯭ꯔꯒ꯭ꯔꯣ ꯄ꯭ꯔꯣꯁꯀꯤ ꯇꯣꯉꯥꯟꯅ ꯑꯗꯨꯃꯥꯏꯅ ꯍꯥꯏꯅꯕ ꯖꯥꯠꯇꯣ ꯂꯩꯇꯕ꯭ꯔꯥ ꯑꯗꯨꯝ ꯄꯨꯂ
ꯂꯩꯌꯦ
ꯄꯦꯄꯔ ꯑꯃꯗ
ꯄꯦꯄꯔ ꯑꯃꯅ ꯁꯨꯃꯥꯏꯅ ꯏꯟꯗꯤꯌꯟ ꯂꯤꯇꯔꯦꯆꯔ ꯍꯥꯏꯕ ꯂꯥꯛꯀꯅꯤ ꯑꯃꯦꯔꯤꯀꯟ ꯂꯤꯇ꯭ꯔꯦꯆꯔ ꯑꯗꯩ ꯕ꯭ꯔꯤꯇꯤꯁ ꯂꯤꯇ꯭ꯔꯦꯆꯔ ꯑꯗꯨꯒ ꯄ꯭ꯂꯁ ꯑꯃꯦꯔꯤꯀꯟ ꯄꯣꯏꯇ꯭ꯔꯤꯒꯥꯏꯅ ꯈꯔ ꯑꯃꯨꯛ ꯏꯁꯄꯦꯁꯤꯐꯤꯛ ꯑꯣꯏꯁꯜꯂꯒ ꯃꯥꯒꯤ ꯖꯣꯟꯗ꯭ꯔꯥ ꯍꯥꯏꯇꯥꯔꯦꯀꯣ
ꯎꯝ
ꯍꯥꯏꯗꯤ ꯄꯣꯏꯇ꯭ꯔꯤꯒꯤ ꯑꯃꯨꯛ ꯑꯗꯩ ꯐꯤꯛꯁꯟꯒꯤ ꯑꯃꯨꯛ ꯅꯣꯚꯦꯜ ꯀꯩꯀꯥ ꯇꯝꯕꯗꯣ
ꯎꯝ
ꯑꯗꯒꯤ ꯑꯦꯄꯤꯛ ꯑꯦꯄꯤꯛ ꯇ꯭ꯔꯦꯗꯤꯁꯟ ꯑꯗꯩꯗꯤ ꯑꯥ ꯀꯩꯅꯣꯒꯨꯝꯕ ꯁ꯭ꯄꯦꯁꯤꯐꯤꯛ ꯀꯝꯃ꯭ꯨꯅꯤꯇꯤ ꯑꯃꯗ ꯕꯦꯁ ꯇꯧꯔꯒ ꯁꯨꯃꯥꯏꯅ ꯃꯣꯏꯒꯤ ꯇ꯭ꯔꯦꯗꯤꯁꯅꯦꯜ ꯀꯩꯅꯣ ꯍꯥꯏꯇꯥꯔꯦ ꯇ꯭ꯔꯦꯗꯤꯁꯅꯦꯜ ꯃꯣꯏꯒꯤ ꯑꯦꯄꯤꯛ ꯐꯣꯛ ꯂꯣꯔꯒꯨꯝꯕ ꯂꯩꯗꯅ
ꯎꯝ
ꯑꯗꯨꯒꯨꯝꯕ ꯃꯌꯥꯝ ꯑꯃ ꯑꯗꯨ ꯑꯗꯨꯝ ꯃꯈꯜ ꯃꯈꯜ ꯇꯝꯃꯦ ꯑꯗꯒꯤ ꯂꯤꯡꯒ꯭ꯋꯤꯁꯇꯤꯛ ꯇꯝꯃꯤ
ꯎꯝ
ꯎꯝ